ꯍꯂꯣ
ꯀꯩꯗꯧꯔꯤꯅꯣ
ꯍꯤꯞꯄꯝꯕꯅꯤꯅ
ꯎꯝ ꯀꯩ ꯑꯦꯟꯖꯥꯡ ꯆꯥꯔꯒꯦ
ꯑꯩꯔꯣꯝꯕ ꯆꯥꯔꯦ
ꯑꯣ ꯍꯥꯎꯕ꯭ꯔꯥ ꯏꯔꯣꯝꯕ
ꯍꯥꯎꯋꯦ ꯀꯣꯕꯤ ꯃꯁꯣꯏꯒ ꯑꯥꯂꯨ ꯏꯔꯣꯜꯂꯦ
ꯎꯝ ꯍꯥꯎꯕꯅꯦ ꯑꯗꯨꯗꯤ
ꯅꯪ ꯆꯥꯔꯕꯣ
ꯆꯥꯔꯦ
ꯀꯔꯤ ꯃꯊꯦꯜ ꯆꯥꯔꯒꯦ
ꯂꯐꯨ ꯏꯔꯣꯝꯕ
ꯎꯝ
ꯍꯜꯂꯣ
ꯇꯥꯏꯔꯦ
ꯇꯥ ꯑꯣ ꯇꯨꯃꯤꯟ ꯂꯩꯕꯗꯨꯗ ꯇꯥꯗ꯭ꯔꯕ ꯁꯤꯅꯤ
ꯀꯩꯗꯧꯔꯃꯤꯅꯣ
ꯍꯤꯞꯄꯝꯕꯅꯤ ꯅꯣꯡ ꯆꯨꯕ꯭ꯔꯥ ꯉꯔꯥꯡ ꯑꯍꯤꯡ
ꯎꯝ ꯉꯔꯥꯡ ꯅꯣꯡ ꯆꯨꯏ
ꯑ ꯀꯌꯥꯝ ꯀꯨꯏꯅ ꯆꯨꯏ
ꯑꯌꯨꯛꯐꯥꯎ ꯆꯨꯏ ꯀꯩꯅꯣ
ꯑꯩꯈꯣꯏ ꯁꯤꯗꯗꯤ ꯑ ꯉꯔꯥꯡꯒꯤ ꯅꯨꯃꯤꯗꯥꯡ ꯋꯥꯏꯔꯝ ꯄꯨꯡ ꯃꯔꯤ ꯑꯗꯨꯋꯥꯏꯗꯒꯤ ꯆꯨꯕꯗꯨꯅ ꯆꯨꯕꯗꯨꯅ ꯀꯣꯟ ꯀꯟꯅ ꯆꯨꯕꯗ ꯅꯣꯡ ꯄꯨꯡ ꯑꯅꯤ ꯃꯈꯥꯏ ꯑꯋꯥꯏꯐꯥꯎ ꯆꯨꯔꯦ
ꯎꯝ
ꯑꯗꯨꯗꯒꯤ ꯅꯣꯡꯉꯥꯟꯕꯐꯥꯎꯅ ꯌꯥꯝ ꯀꯟꯅ ꯁꯨꯗꯕꯤꯗ ꯆꯥꯡ ꯑꯝꯗ ꯗꯦ ꯗꯦ ꯗꯦ ꯑꯃꯨꯛ ꯂꯦꯟ ꯑꯃꯨꯛ ꯗꯦ ꯗꯦ ꯗꯦ ꯑꯃꯨꯛ ꯇꯧ ꯇꯧꯔ ꯆꯨꯏ ꯑꯗꯨꯅ ꯅꯣꯡꯉꯥꯜꯂꯛꯄꯗ ꯏꯁꯤꯡ ꯂꯩꯍꯧꯗꯕ ꯄꯨꯈ꯭ꯔꯤꯒꯗꯣ ꯏꯁꯤꯡ ꯄꯤꯛꯊꯠꯂꯝꯃꯦ ꯑꯗꯨꯗꯒꯤꯗꯤ ꯇꯨꯔꯦꯟꯁꯨ ꯏꯁꯤꯡ ꯆꯥꯎꯕ ꯂꯩꯔꯝꯃꯦ
ꯎꯝ
ꯆꯤꯡꯗꯁꯨ ꯆꯨꯕ꯭ꯔꯥ ꯈꯪꯗꯦ ꯉꯔꯥꯡꯁꯦ
ꯆꯨꯔꯝꯗꯣ ꯃꯥꯜꯂꯦ ꯈꯪꯕ
ꯎꯝ ꯑꯗꯨꯗꯒꯤꯗꯤ ꯃꯩꯁꯨ ꯃꯠꯈꯤꯕꯒꯤꯅ ꯑꯃꯨꯛ ꯂꯥꯛꯑꯦ ꯑꯃꯨꯛ ꯃꯨꯠꯂꯤ ꯑꯃꯨꯛ ꯂꯥꯛꯑꯦ ꯑꯗꯨꯝ ꯇꯧ ꯂꯩꯗꯅ
ꯑꯩꯈꯣꯏꯁꯨ ꯑꯗꯨꯃꯥꯟ ꯇꯧꯋꯦ
ꯑꯗꯒꯤꯗꯤ ꯋꯥꯔꯤꯁꯨ ꯁꯥꯟꯅꯕ ꯌꯥꯗ꯭ꯔꯦ ꯅꯣꯡ ꯆꯨꯕꯒꯤ ꯃꯈꯣꯟꯗꯨꯅ
ꯎꯝ
ꯒꯦꯝ ꯑꯣꯏꯅ ꯁꯥꯟꯅꯔꯨꯔꯒ ꯃꯩꯁꯨ ꯃꯨꯠꯊꯣꯛꯈ꯭ꯔꯕ ꯒꯦꯝ ꯁꯥꯟꯅ ꯂꯣꯏꯔꯛꯄꯗ ꯃꯩ ꯌꯥꯎꯗ ꯗ꯭ꯔꯥ ꯀꯥꯟꯗꯥꯗ ꯑꯗꯨꯒꯤ ꯑꯁ
ꯐꯣꯟꯁꯦ ꯁ꯭ꯋꯤꯆ ꯑꯣꯐ ꯊꯝꯖꯤꯟꯕꯅꯤ ꯉꯁꯥꯏ ꯄꯨꯡ ꯇꯔꯥꯃꯥꯊꯣꯏ ꯐꯥꯎ
ꯅꯠꯇ꯭ꯔꯗꯤ ꯌꯥꯔꯔꯣꯏꯅ ꯃꯩꯁꯦ ꯌꯥꯎꯔꯤꯉꯩ ꯃꯩꯁꯦ ꯃꯩ ꯂꯥꯛꯄ ꯃꯇꯝꯗꯅ ꯃꯩ ꯐꯣꯔꯇꯤ ꯊꯥꯔꯇꯤ ꯐꯣꯔꯇꯤ ꯇꯤꯃꯨꯛꯇꯪ ꯌꯥꯎꯕꯁꯦ ꯃꯩ ꯌꯥꯎꯗꯕꯣꯏ ꯈꯜꯂꯦꯕꯀꯣ ꯑꯗꯩ ꯃꯩꯁꯦ ꯂꯥꯛꯇ꯭ꯔꯕ ꯁꯨꯡꯂꯥꯛ ꯂꯥꯛꯇ꯭ꯔꯕ ꯃꯩ ꯇ꯭ꯋꯦꯟꯇꯤ ꯌꯥꯎꯔꯁꯨ ꯃꯩ ꯌꯥꯝ ꯌꯥꯎꯔꯤꯅ ꯈꯜꯂꯦꯕ
ꯑꯣ ꯍꯣ
ꯑꯗꯨꯅ ꯑꯗꯨꯝ ꯐꯣꯟꯖꯤ ꯌꯦꯡꯉꯒ ꯂꯩꯅꯤꯡꯕ ꯃꯁꯤꯖꯨ ꯈꯋꯥꯏ ꯑꯁꯣꯏꯕꯅꯤ
ꯑꯩꯈꯣꯏꯗꯤ ꯃꯩꯒꯤꯖꯦ ꯁꯚꯦꯟꯇꯤ ꯁꯤꯛꯁꯇꯤ ꯌꯧꯔꯗꯤ ꯐꯣꯟ ꯆꯥꯔꯖ ꯇꯧꯅꯉꯥꯏ ꯍꯣꯠꯅꯔꯅꯤ
ꯃꯤ ꯃꯤ ꯑꯗꯒꯤꯗꯤ
ꯑꯗꯨ ꯃꯥꯟꯅꯗꯦꯍꯦ ꯅꯨꯄꯥꯒ ꯄꯤꯒꯁꯦ ꯃꯥꯟꯅꯗꯦ ꯍꯥꯏꯕ ꯅꯣꯏꯒ ꯑꯃ ꯂꯩ ꯅꯣꯏꯗꯤ ꯇ꯭ꯋꯦꯟꯇꯤ ꯌꯧꯒꯦꯔ ꯅꯥꯏꯟꯇꯤꯟ ꯌꯧꯒꯦꯔꯥ ꯑꯆꯨꯝ ꯈꯥꯡ ꯌꯦꯡꯗꯔꯥ ꯑꯩꯈꯣꯏꯒꯤꯗꯤꯅꯦ ꯍꯦꯛ ꯁꯤꯛꯁꯇꯤ ꯐꯤꯐꯇꯤ ꯌꯧꯔꯛꯑꯕ ꯐꯣꯟ ꯆ꯭ꯥꯔꯖ ꯇꯧꯅꯕ ꯍꯣꯠꯅꯔꯅꯤ ꯃꯩ ꯂꯩꯇ꯭ꯔꯦ ꯃꯩ ꯂꯩꯇꯔꯦ ꯌꯥꯎꯗ꯭ꯔꯦ ꯍꯥꯏꯅ
ꯃꯤꯒꯤ ꯕꯤꯠꯁꯦ ꯑꯩꯈꯣꯏꯖꯨ ꯇꯧꯕ ꯌꯥꯎꯋꯤ ꯍꯥꯏꯗꯤ ꯃꯔꯛ ꯁꯔꯛꯇ ꯁꯨꯝ ꯊꯕꯛꯀꯨꯝꯕ ꯆꯠꯇꯧꯕ ꯂꯩꯔꯕꯀꯣ ꯐꯣꯟꯖꯦ ꯃꯩ ꯆꯥꯔꯖ ꯇꯥꯔꯖ ꯇꯧ ꯇꯧꯅ ꯌꯦꯡꯗꯣꯏꯅꯦꯕ ꯑꯗꯨꯒ ꯃꯩꯖꯦ ꯐꯨꯟ ꯑꯣꯏꯔꯦꯅ ꯍꯥꯏꯐꯦꯠꯊꯛ ꯁꯠꯇꯣꯛꯑꯒ ꯃꯩ ꯅꯥꯏꯟꯇꯤꯒ ꯐꯣꯔ ꯐꯥꯏꯚ ꯌꯧꯔꯛꯄꯗꯤ ꯃꯩ ꯌꯥꯎꯗꯣꯏꯔꯦꯅ ꯑꯃꯨꯛ ꯆꯥꯔꯖ ꯇꯧꯁꯟꯗꯣꯏ
ꯎꯝ
ꯅꯣꯡꯃ ꯅꯣꯡꯃꯒꯤ ꯀꯣꯂꯦꯁ ꯇꯧꯔꯤꯌꯦ
ꯀꯔꯤ
ꯀꯂꯦꯖ ꯇꯧꯑꯔꯤꯕ
ꯑꯣ
ꯁꯕꯖꯦꯛꯀꯥꯗꯤ ꯑꯔꯨꯕ ꯃꯥ ꯂꯧꯁꯥꯜꯂꯨꯗꯅ
ꯍꯝ ꯀꯩ ꯁꯕꯖꯦꯛ ꯂꯧꯔꯤꯅꯣꯕ
ꯍꯤꯁꯇ꯭ꯔꯤ
ꯍꯤꯁꯇ꯭ꯔꯤ ꯄꯥ ꯍꯤꯁꯇ꯭ꯔꯤ ꯄꯥꯝꯃꯦꯅ ꯍꯤꯁꯇ꯭ꯔꯤ ꯂꯧꯁꯜꯂꯨꯕꯅꯦ ꯅꯨꯡꯕꯨꯗꯤ ꯅꯨꯡꯉꯥꯏ ꯑꯗꯨ ꯑꯃꯨꯛ ꯑꯃꯨꯛ ꯂꯩꯈꯠꯄ ꯃꯇꯥꯡ ꯌꯥꯎꯔꯛꯄ ꯃꯣꯗꯔꯟꯒ ꯃꯦꯗꯤꯕꯦꯟ ꯑꯥ ꯑꯦꯟꯁꯦꯟꯒ ꯃꯣꯗꯔꯟꯒꯗꯤ ꯅꯨꯡꯉꯥꯏꯑꯕ ꯃꯦꯗꯤꯕꯟ ꯄꯤꯔꯠꯇ ꯃꯦꯗꯤꯕꯟꯒꯤ ꯑꯦꯝꯃꯨꯁ ꯂꯤꯤꯒꯤ ꯄꯥꯟꯕ ꯃꯇꯝ ꯋꯥꯔꯤꯗꯨꯅꯦꯕ
ꯑꯥ
ꯑꯗꯨꯅꯅꯤ ꯂꯩ ꯈꯠꯂꯤꯁꯤ ꯃꯃꯤꯡꯒ ꯈꯪꯗꯒꯩ ꯍꯥꯏꯕ ꯊꯣꯛꯇꯕꯤ ꯆꯤꯟꯗꯒ ꯏꯔꯖꯨ ꯏꯁꯄꯦꯂꯤꯡꯖꯦ ꯆꯨꯝꯃꯝꯒꯗ꯭ꯔꯥ ꯂꯥꯜꯂꯝꯒꯗ꯭ꯔꯅ ꯈꯪꯅ ꯈꯪꯅꯀꯣ
ꯎꯝ ꯎꯝ
ꯆꯃꯝꯅꯕ ꯌꯥꯎꯋꯦꯕ ꯍꯤꯁꯇ꯭ꯔꯤꯒꯤ ꯈ꯭ꯋꯥꯏ ꯅꯨꯡꯉꯥꯏꯇꯕ ꯃꯦꯗꯤꯕꯟ ꯄꯦꯔꯠꯁꯦ
ꯎꯝ ꯎꯝ
ꯑꯦꯟꯁꯦꯟ ꯃꯇꯝꯗꯤ ꯅꯨꯡꯉꯥꯏꯑꯕ ꯑꯗꯨꯒ ꯃꯣꯗꯔꯟꯁꯨ ꯅꯨꯡꯉꯥꯏꯑꯕ
ꯉꯁꯤꯗꯤ ꯀꯣꯂꯦꯖ ꯆꯠꯇꯔꯥꯕ
ꯑꯩꯈꯣꯏ ꯁꯝꯃꯔ ꯚꯦꯀꯦꯁꯟ ꯄꯤꯔꯦ ꯉꯁꯤꯗꯤ
ꯑꯣ ꯅꯨꯃꯤ ꯀꯌꯥꯅꯦꯄꯤꯕ
ꯎꯝ ꯗꯦꯠ ꯊꯔꯇꯤ ꯋꯥꯟ ꯃꯌꯦꯛꯀꯤꯗꯤ ꯅꯍꯥꯟ ꯗ ꯐꯤꯐꯇꯤꯟꯗ ꯂꯣꯏꯒꯗꯧꯅꯦꯕ ꯉꯁꯤꯗꯤꯩ ꯀꯥ ꯍꯧꯒꯗꯧꯅꯦꯕ
ꯎꯝ
ꯑ ꯑꯗꯣ ꯑꯩꯈꯣꯏꯒꯤꯗꯣ ꯁꯝꯃꯔ ꯚꯦꯀꯦꯁꯟꯗꯣ ꯖꯨꯟ ꯐꯣꯔꯇꯤꯟ ꯐꯤꯞꯇꯤꯟꯗꯩ ꯊꯥꯔꯒ ꯖꯨꯂꯥꯏ ꯐꯣꯔꯇꯤꯟꯐꯧ ꯊꯥꯔꯝꯕꯅꯦꯕ ꯑꯗꯣ ꯑꯃꯨꯛ ꯌꯥꯏꯊꯣꯛꯈꯤꯕ ꯀ꯭ꯂꯥꯁ ꯇꯧꯒꯗ꯭ꯔꯅꯤ ꯌꯩꯊꯣꯛꯄ ꯑꯗꯨꯁꯨ ꯀ꯭ꯂꯥꯁꯁꯨ ꯑꯃꯨꯛ ꯇꯧꯗꯕ
ꯎꯝ
ꯍꯥꯏꯗꯤ ꯖꯨꯟꯗꯥꯥꯗꯣ ꯑꯩꯈꯣꯏꯒꯤ ꯀꯣꯂꯦꯖꯀꯤ ꯁꯦꯃꯤꯁꯇꯔ ꯑꯦꯛꯖꯥꯝ ꯂꯣꯏꯔꯒ ꯀ꯭ꯂꯥꯁ ꯇꯧꯗ꯭ꯔꯥ ꯇꯒꯗ꯭ꯔꯥ ꯑꯗꯨꯗꯣꯝꯁꯨ ꯁꯨꯡꯇꯧ ꯇꯧꯈꯤꯗ꯭ꯔꯦꯀꯣ ꯑꯗꯩ ꯖꯨꯂꯥꯏ ꯊꯥꯗꯤ ꯑꯃꯨꯛ ꯇꯧꯒꯗ꯭ꯔꯥ ꯈꯂ ꯖꯨꯂꯥꯏ ꯊꯥꯗꯨꯅ ꯀꯥꯕ ꯍꯧꯔꯒ ꯑꯇꯣꯞꯄ ꯑꯦꯝ ꯑꯦꯒꯤ ꯑꯃꯨꯛ ꯄꯩꯈꯥ ꯇꯥꯁꯟꯕꯒꯤ ꯑꯃꯨꯛ ꯁꯨꯡꯇꯧ ꯇꯧꯗ꯭ꯔꯕ
ꯑꯣ
ꯗꯤ ꯉꯔꯥꯡ ꯅꯍꯥꯟ ꯀ꯭ꯂꯥꯁ ꯐꯖꯅ ꯍꯧꯔꯀꯥꯟꯗ ꯑꯃꯨꯛ ꯀꯩꯅꯣ ꯑꯃꯨꯛ ꯇꯧꯈꯔꯦ
ꯑꯥ
ꯆꯃꯟ ꯐꯩꯒꯦ ꯆꯅ ꯑꯃꯨꯛ ꯊꯥꯑꯒ꯭ꯔꯦ ꯑꯣꯒꯁꯇꯒꯤ ꯐꯖꯅ ꯑꯃꯨꯛ ꯇꯧꯒꯗ꯭ꯔꯥ ꯈꯪꯗꯦ ꯎꯁ ꯑꯩꯈꯣꯏ ꯀꯣꯗꯀꯤ ꯅꯨꯡꯉꯥꯏꯇꯕ ꯌꯥꯝꯅ ꯀ꯭ꯂ꯭ꯔꯥꯁ ꯇꯧꯒꯦꯔꯥ ꯇꯧꯔꯔ ꯆꯥꯡ ꯅꯥꯏꯅ ꯄꯩꯈꯥ ꯇꯧꯕꯁꯤꯗꯤ ꯗꯨꯏ ꯋꯥꯔꯤ
ꯑꯗꯨꯅ ꯐꯠꯇ꯭ꯔꯥ
ꯑꯗꯣ ꯄꯩꯈꯥꯗ ꯀꯩꯝ ꯇꯧꯕꯁꯨ ꯌꯥꯗꯦ ꯍꯥꯏꯐꯦꯠꯇꯕꯨ ꯍꯪꯕꯕꯨ ꯌꯥꯗꯦ ꯏꯃꯥꯟꯅꯕ ꯐꯝꯃꯤꯟꯅꯕꯗ
ꯀꯩꯗꯧꯕꯩ ꯍꯪꯗꯣꯏꯅꯣ
ꯑꯦ ꯈꯪꯗꯕ ꯍꯥꯏꯐꯦꯠ ꯑꯃꯅꯤ ꯀꯥꯎꯕꯗꯗꯤ ꯁꯨꯝ ꯍꯥꯏꯐꯦꯠ ꯅꯤꯡꯁꯤꯡꯕꯤꯕ ꯌꯥꯕ꯭ꯔꯥ ꯑꯩꯅ ꯁꯤꯗꯣ ꯍꯥꯏꯐꯦꯠ ꯍꯧꯔꯛꯎ ꯈꯣꯠꯂꯧ ꯀꯥꯏꯅꯒ ꯍꯥꯏꯕ ꯌꯥꯕꯗꯨ ꯑꯣꯏꯔꯗꯤ ꯑꯃꯨꯛ ꯐꯕ ꯄꯤꯛꯈ꯭ꯔꯕ ꯔꯨꯝ ꯑꯃꯗꯣ ꯑꯣꯖꯥ ꯑꯍꯨꯝ ꯃꯔꯤ ꯇꯁꯤꯜꯂꯒ ꯁꯨꯔ ꯁꯨ ꯅꯩꯔ ꯉꯛ ꯍꯥꯏꯐꯦꯠ ꯂꯩꯕ ꯗꯣ ꯅꯥꯏꯌꯦꯅ ꯉꯛ ꯃꯔꯝ ꯉꯛ ꯃꯔꯤ ꯅꯥꯏꯌꯦꯅ
ꯎꯝ
ꯑꯗꯨꯕꯨ ꯍꯦꯛ ꯌꯦꯡꯖꯜꯂꯤ ꯑꯣꯖꯥꯅ ꯑꯁ ꯋꯥꯏ
ꯀꯩꯗꯧꯕꯩ ꯋꯥꯗꯣꯏꯕ ꯐꯕꯅꯦ
ꯑ ꯐꯕꯗꯤ ꯐꯩꯌꯦ ꯋꯥꯏ
ꯎꯝ ꯄꯥꯗꯕꯩ ꯌꯥ
ꯄꯥꯕꯗꯤ ꯁꯨꯡꯄꯥꯕꯨ ꯄꯥꯗꯦꯗ ꯀ꯭ꯂꯥꯁꯇ ꯑꯣꯖꯥꯥꯟ ꯇꯥꯛ ꯁꯦꯕꯗ ꯅꯤꯡ ꯌꯥꯥꯡꯅꯤ ꯏꯔꯤꯁꯤ
ꯇ ꯑ ꯂꯩꯅ ꯀꯣꯛ ꯂꯩꯕꯩꯅꯤꯗ
ꯍꯣꯏ ꯄꯥꯅꯤꯡꯗꯦ ꯍꯥꯏꯗꯤ ꯑꯣꯖꯥꯅ ꯇꯥꯛꯈꯤꯕ ꯑꯁ ꯌꯥꯔꯦꯗ ꯑꯗꯨꯗꯨꯅ ꯑꯗꯨꯝ ꯏ ꯉꯝꯅꯤꯗꯥꯅ ꯏꯁꯥꯅ ꯈꯟꯇꯣꯛꯄꯗꯣ ꯑꯗꯨꯅꯤ ꯃꯥꯛꯅ ꯃꯥꯛꯅꯆꯤ ꯃꯥꯛꯅ ꯆꯤꯆꯤꯠ ꯂꯥꯎꯅ ꯄꯥꯁ ꯇꯧꯔꯅꯤ ꯄꯥꯗ꯭ꯔꯕꯅꯤꯅ ꯄꯥꯏꯒꯕꯅꯦ ꯅꯨꯡꯉꯥꯏꯌꯦ ꯑꯗꯨꯃꯥꯏ ꯇꯧꯕꯁꯤꯁꯨ
ꯅꯨꯡꯉꯥꯏꯔꯕ
ꯎꯝ ꯃꯤ ꯃꯥꯡꯗꯗꯤ ꯏꯖꯠ ꯑꯃꯅꯤ ꯑꯩꯁ ꯑꯩꯈꯣꯏꯗꯤ ꯄꯥꯝꯕꯤꯗꯁꯨ ꯏꯕꯤꯒꯦꯁꯦ ꯀꯥꯏꯅꯒ
ꯀꯩ ꯀꯣꯂꯦꯖ ꯇꯝꯃꯤꯅꯣꯕ
ꯗꯤ ꯑꯦꯝ ꯀꯣꯂꯦꯖꯇ ꯑꯩꯈꯣꯗꯤ ꯉꯥꯡꯉꯦ ꯑꯩꯈꯣꯏꯒꯤ ꯏꯃꯨꯡꯒꯤ ꯃꯤꯈꯩꯅ ꯀꯣꯂꯦꯖꯇ ꯑꯗꯨꯝ ꯆꯠꯂꯤ ꯂꯥꯏꯔꯤꯛ ꯄꯥꯕ ꯁꯨꯡꯄꯥ ꯄꯥꯗꯦ ꯑꯦꯛꯖꯥꯝꯅꯤꯅ ꯄꯪꯆꯠ ꯆꯠꯂꯤ ꯅꯪ ꯇꯝꯃꯤ ꯀꯣꯂꯦꯖꯇꯣ ꯃꯤꯅ ꯄꯥꯛ ꯇꯝꯒꯦ ꯐꯪꯅꯗꯕ ꯀꯣꯂꯦꯖꯁꯨ ꯅꯠꯇꯦ ꯇꯝꯒꯦ ꯈꯜꯂꯁꯨ ꯇꯝꯕ ꯐꯪꯕ ꯅꯠꯇꯦ ꯇꯝꯃꯣꯏꯒꯦ ꯈꯜꯂꯁꯨ ꯇꯝꯃꯦ ꯑꯗꯨꯗꯤ ꯁꯥꯔꯇꯤꯐꯤꯀꯦꯠꯇꯨ ꯍꯌꯦꯡ ꯕꯦꯛ ꯆꯥꯗꯅꯕ ꯇꯧ ꯈꯣꯠꯂꯣꯅ
ꯍꯗꯨ ꯆꯨꯝꯗ꯭ꯔꯣ
ꯎꯝ ꯆꯨꯝꯕꯗꯤ ꯆꯨꯝꯕ ꯁꯨꯡꯄꯥ ꯄꯥꯅꯤꯡ
ꯕꯦꯛ ꯆꯥꯕꯗꯨ ꯇꯟꯗ꯭ꯔꯣ
ꯇꯜꯂꯦ ꯐꯣꯝ ꯐꯤꯜ ꯑꯞ ꯅꯧꯅ ꯑꯃꯨꯛ ꯇꯧꯗꯣꯏꯅꯤ
ꯎꯝ ꯎꯝ
ꯑ ꯑꯗꯒꯤꯗꯤ ꯑꯩꯅ ꯈꯜꯂꯤ ꯑꯗꯩꯗꯤ ꯀ꯭ꯂꯥꯁꯁꯦ ꯌꯥꯎꯔꯅꯤ ꯌꯥꯎꯅꯤꯡꯉꯛꯇꯕ ꯃꯇꯥꯡ ꯌꯥꯎꯔꯗꯤ ꯌꯨꯅꯤꯚꯔꯁꯤꯇꯤꯁꯨ ꯑꯣꯏꯁꯟꯕꯅꯤꯅ ꯑꯩꯈꯣꯏꯒꯤꯗꯨꯗꯤꯀꯣ
ꯎꯝ
ꯑꯗꯨꯅ ꯀꯨꯝꯍꯩ ꯍꯔꯥꯎꯁꯤ ꯅꯨꯡꯇꯤꯒꯤ ꯂꯦꯞꯇꯦꯕ ꯑꯃꯅ ꯅꯣꯡꯃꯅ ꯑꯃꯒꯤ ꯁꯥꯏꯟꯁ ꯑꯣꯏꯔꯝꯃꯗꯤ ꯑꯗꯩ ꯀꯃꯔꯁꯇ ꯑꯣꯏꯔꯝꯕꯗꯩ ꯑꯦꯝ ꯃꯤꯒꯤ ꯑꯗꯒꯤ ꯐꯤꯌ꯭ꯔꯋꯦꯟꯒꯤ ꯀꯩꯒꯤ ꯄꯪꯇꯧ ꯇꯧꯋꯦꯕ ꯑꯗꯨꯝ ꯆꯪꯖꯤꯜꯂꯛ ꯑꯃꯨꯛ ꯌꯦꯡꯉꯨꯅꯤ
ꯎꯝ
ꯑꯣ
ꯇꯝꯃꯤꯉꯩꯗ ꯐꯖꯅ ꯇꯝꯍꯧꯕ
ꯎꯝ
ꯁꯥꯔꯇꯤꯐꯤꯀꯦꯠꯒꯤꯗꯃꯛꯇ ꯈꯜꯕꯤꯗꯕꯃꯤ ꯇꯝꯂꯤꯉꯩꯗ ꯐꯖꯅ ꯇꯝꯍꯧꯕ
ꯇꯣꯛꯇꯝꯅꯤꯗꯥ ꯃꯔꯛ ꯁꯔꯛꯀꯤ ꯅꯣꯏ ꯍꯧꯖꯤꯛ ꯃꯨꯛ ꯗꯨꯔꯥꯟ ꯀꯞ ꯍꯣꯗꯧꯔꯦ ꯗꯨꯔꯥꯟ
ꯀꯕꯤꯔ
ꯗꯨꯔꯥꯟ ꯀꯞ ꯑꯃꯨꯛ ꯍꯧꯗꯣꯔꯦꯗꯅ ꯈꯨꯃꯟ ꯂꯝꯄꯥꯛꯇ
ꯎꯝ ꯎꯝ
ꯗꯨꯔꯥꯟ ꯀꯞ ꯑꯃꯨꯛ ꯌꯦꯡꯕꯥ ꯆꯠꯁꯦ ꯑꯉꯟꯕꯩ ꯀ꯭ꯂꯥꯁ ꯌꯥꯎꯔꯝꯃꯅꯤꯗꯅ ꯑꯗꯨꯒ ꯀ꯭ꯂꯥꯁ ꯑꯊꯦꯡꯕꯒꯤ ꯂꯩꯔꯒꯅ ꯂꯩꯔꯦ ꯂꯩꯇ꯭ꯔꯒꯗꯤ ꯐꯔꯦ ꯂꯩꯔꯒꯗꯤ ꯂꯩ ꯌꯥꯎꯗꯕꯤꯗ ꯆꯠꯂꯅꯤ ꯗꯨꯔꯥꯟ ꯀꯞ ꯌꯦꯡꯉꯨꯗꯣꯏꯅꯤ ꯑꯗꯨꯒ ꯌꯥꯏ ꯀꯩꯅꯣ ꯌꯨꯝꯗꯒꯤ ꯊꯑꯣꯏꯅ ꯆꯠꯂ ꯌꯦꯡꯒꯗꯧ ꯁꯔꯨꯛꯄꯨꯗꯤ ꯗꯦꯠ ꯇ꯭ꯋꯦꯟꯇꯤ ꯁꯚꯦꯜꯗ ꯑꯣꯄꯅꯤꯡ ꯃꯦꯠꯁꯅꯦꯕ ꯗꯨꯔꯥꯟ ꯀꯞꯀꯤ ꯃꯅꯤꯄꯨꯔꯒꯤ
ꯎꯝ
ꯌꯦꯡꯉꯅꯤ ꯑ ꯍꯟꯗꯛꯇꯤ ꯔꯦꯡꯗꯥꯏ ꯁꯤ ꯌꯥꯎꯕꯅꯦ ꯈꯪꯕ꯭ꯔꯥ ꯇ꯭ꯔꯥꯏꯕꯦꯟꯒꯤ ꯀ꯭ꯂꯕ ꯑꯃ ꯂꯩꯕꯗꯣ ꯔꯦꯡꯗꯥꯏ ꯍꯥꯏꯅ
ꯈꯪꯗꯦ
ꯑꯣ
ꯎꯝ ꯀꯗꯣꯝ ꯁꯥꯏꯠꯇꯒꯤꯔꯣ
ꯑꯩꯖꯤꯔꯣ ꯃꯌꯥꯏ ꯂꯝꯕꯤ ꯈꯪꯕ꯭ꯔꯥ
ꯑꯣꯥ
ꯑꯗꯨꯒꯤ ꯀꯥꯛꯆꯤꯡ ꯗꯤꯁꯇ꯭ꯔꯤꯛꯇꯣ
ꯑꯣ
ꯑꯗꯨꯒꯤ ꯁꯥꯏꯠꯇꯒꯤ ꯗꯥꯏꯔꯦꯛꯇꯤ ꯅꯠꯇꯦꯀꯣ ꯀꯥꯛꯆꯤꯡ ꯗꯤꯁꯇ꯭ꯔꯤꯛ ꯇ ꯆꯟꯕꯗꯣ
ꯎꯝ
ꯅꯡꯗꯤ
ꯀꯩꯅꯣ
ꯀꯔꯣꯝ ꯁꯥꯏꯠꯅꯣ
ꯀꯛꯆꯤꯡ ꯆꯠꯂꯦ
ꯀꯥꯛꯆꯤꯡ ꯁꯥꯏꯠ
ꯑꯥ
ꯁꯣꯟ ꯀꯩꯅꯣꯔꯣꯝꯗ ꯑꯗꯨꯗꯤ ꯄꯂꯦꯜ ꯂꯣꯝꯗ
ꯀꯩꯅꯣ ꯀꯥꯛꯆꯤꯡ ꯁꯥꯏꯠꯔ ꯀꯥꯏꯗ ꯀ ꯀꯥꯛꯆꯤꯡ ꯁꯥꯏꯠꯇꯕꯨ ꯄꯂꯦꯟꯔꯣꯝ ꯂꯩꯕ꯭ꯔꯣ
ꯑꯍꯩꯅ ꯍꯥꯏꯗꯤ ꯀꯥꯛꯆꯤꯡ ꯁꯥꯏꯠꯅꯤ ꯍꯥꯏꯖꯦ ꯄꯂꯦꯜꯂꯣꯝ ꯑꯣꯏꯗꯣꯏꯔꯥ ꯅꯠꯇ꯭ꯔ
ꯅꯠꯇꯦ ꯀꯥꯛꯆꯤꯡ ꯔꯣꯝꯗ
ꯑ ꯑꯠꯆꯥ ꯑꯠꯆꯥ ꯅꯛꯇꯤ ꯅꯛꯅꯔꯝꯃꯅꯤ ꯑꯗꯨꯗꯤ
ꯀꯩꯅꯣ ꯅꯛꯅꯔꯝꯃꯅꯤ ꯍꯥꯏꯗꯤ
ꯑꯩꯈꯣꯏꯒ ꯅꯣꯏꯒ ꯑꯗꯨꯝ ꯀꯩꯁꯨ ꯀꯟꯅꯗꯤ ꯂꯥꯞꯅꯔꯝꯃꯔꯣꯏꯕ ꯍꯩꯃꯥ ꯀꯥꯛ